ꯇꯥꯕ꯭ꯔ
ꯕ ꯇꯥꯏꯌꯦ
ꯑꯣ ꯉꯁꯤꯗꯤ ꯀꯔꯤ ꯃꯊꯦꯜ ꯆꯊꯔ ꯆꯠꯊꯔꯦ
ꯉꯁꯤꯗꯤ ꯀꯥꯡꯁꯣꯏ ꯉꯌꯥꯏ ꯀꯥꯡꯁꯣꯏꯅꯦ ꯑꯗꯨꯒ ꯕꯣꯔꯥꯅꯦ ꯑꯗꯨꯒ ꯀꯩꯅꯣ ꯀꯩ ꯌꯥꯃꯦ ꯀꯣ ꯎ ꯌꯥꯃꯦ ꯀ ꯑꯩꯈꯣꯏꯅꯦ ꯌꯥꯝ ꯌꯥꯝ ꯆꯥꯏ ꯀꯥꯎꯔꯦ ꯏ ꯌꯥꯝꯃꯟꯗꯅ ꯑꯩꯁꯨ ꯀꯩꯅꯣ ꯈꯪꯗ꯭ꯔꯦ
ꯑꯩꯈꯣꯏꯗꯤꯅꯦ ꯉꯁꯤꯁꯦ
ꯁꯤꯁꯦ ꯑ ꯕꯖꯥꯔ ꯊꯣꯛꯄꯗꯦ ꯎ ꯍꯪꯒꯥꯝ ꯂꯩꯔꯒ ꯑꯗꯨ ꯍꯥꯎꯒꯗꯧꯕ ꯑ
ꯑꯗꯨꯒꯕ ꯊꯣꯡꯉ ꯂꯩꯔꯝꯅꯦ
ꯍꯥꯏꯗ ꯌꯥꯝ ꯅꯨꯡꯉꯥꯏꯇꯦ
ꯑꯗꯨ ꯆꯥꯗ꯭ꯔꯦ ꯆꯥꯔꯦ ꯆꯥꯡꯂ ꯌꯥꯆꯥ
ꯆꯥꯡꯂ ꯅ ꯆꯥ ꯀ ꯍꯣꯏ ꯅꯥꯟ ꯅꯣꯡ ꯐꯥꯗꯣꯛꯁꯨ ꯐꯤꯒꯔ ꯇꯥꯅꯕ ꯑꯗꯨꯝ ꯗꯥꯏꯇꯤꯡ ꯇꯧꯊꯣꯛꯄ ꯌꯥꯏꯗ
ꯎ ꯊꯒꯗꯤ ꯑꯩ
ꯑꯩ ꯎꯝ ꯍꯣꯏꯒ ꯍꯣꯏꯣꯏ ꯅꯪꯒꯤ ꯐꯤꯒꯔꯗꯨꯕꯨꯗꯤ ꯑꯗꯨꯝ ꯇꯥꯕꯅꯦ ꯑꯗꯨꯝ ꯇꯥꯕꯗꯨ ꯃꯗ ꯈꯣꯡ ꯐꯩꯕ ꯣ ꯇꯥꯔꯒ ꯂꯩꯍꯧꯕꯗꯣ ꯃꯔꯛ ꯃꯔꯛꯇꯁꯨ ꯈꯣꯒꯠꯂꯣ ꯃꯣꯗ꯭ꯔꯣꯦ ꯎꯄꯥ ꯂꯩ ꯑ ꯍꯧꯖꯤꯛꯀꯥꯟ ꯌꯥꯝ ꯌꯥꯝ ꯁꯥꯔꯕ ꯍꯥꯏꯗꯤ ꯂꯩ ꯀꯩ ꯍꯥꯏꯅꯤ ꯌꯥꯝ ꯁꯥꯕ ꯅꯨꯃꯤꯠꯇ ꯀꯃꯥꯏꯅꯒ ꯇꯧꯒꯦ
ꯑꯁ
ꯑꯁ ꯁꯥꯕꯅꯃꯤ ꯇꯦ
ꯎꯨꯝ ꯁꯥ
ꯎ ꯁꯥꯥ ꯁꯥ ꯃꯤꯉ ꯑꯣꯟꯅ ꯄ ꯑꯩꯁꯦ ꯁꯤꯗꯣꯏꯅꯦ ꯍꯥꯏꯕ ꯊꯣꯛꯂꯛꯄꯗ ꯁꯝꯍꯟꯗꯅ ꯍꯥꯏꯗꯤ ꯑꯩꯁꯨ ꯐꯤꯒꯔ ꯌꯥꯝ ꯇꯥꯏꯗꯅ ꯑꯇꯥꯕ ꯐꯤ ꯃꯌꯥꯝꯗꯨꯒ ꯌꯣꯝꯁꯤꯜꯂꯒ ꯑꯩ ꯁꯤꯗꯧꯕ ꯃꯥꯜꯂꯦ
ꯁꯤꯔꯣ
ꯁꯤꯔꯣ ꯁꯤꯔꯣꯗꯗꯤ ꯑ ꯆꯨꯕꯩ ꯉ ꯍꯧꯖꯤꯛꯇ ꯇꯧ ꯈꯪꯛ ꯏꯪꯈꯠꯂꯛꯑꯦ ꯑꯃꯨꯛ
ꯎꯝ
ꯎꯝ ꯐꯩꯗꯣꯛꯀ ꯁꯨꯞꯄꯒ ꯍꯥꯏꯗꯤ ꯌꯥꯝ ꯅꯨꯡꯉꯥꯏꯕ ꯃꯇꯝꯗꯣ ꯑꯣꯏꯌꯦꯕ ꯑꯩꯗꯤ ꯏꯒ ꯁꯄ ꯁꯥꯕꯅ ꯍꯦꯟꯅ ꯄꯥꯝꯃꯦ ꯑꯩꯗꯤ ꯑꯦ ꯀꯩꯒꯤꯅꯣ ꯑꯁ ꯏꯅꯗꯤ ꯃꯤꯁꯤꯡꯁꯨ ꯑꯗꯨꯝ ꯃꯣꯠꯂꯤꯗꯅ ꯁꯔ ꯑꯗꯨꯝ ꯏꯪꯉꯁꯨ ꯑꯗꯨꯝ ꯅꯥꯟꯕ ꯌꯥꯕꯅꯤ ꯑꯗ ꯏꯁꯤꯡ ꯑꯁꯥꯕ ꯇꯧꯔꯒ ꯑꯣꯏꯔꯁꯨ ꯑꯩꯈꯣꯏꯅ ꯑꯁ ꯏꯪꯕꯒꯤꯗꯨꯅ ꯑꯁ
ꯎꯝ
ꯑꯩꯈꯣꯏ ꯁꯤꯗ ꯅꯍꯥꯟꯃꯨꯛ ꯅꯣꯡ ꯀꯟꯅ ꯆꯨꯕ ꯃꯇꯥꯡ ꯑꯃ ꯌꯥꯎꯈꯤꯌꯦꯕ ꯈꯪꯉꯕ꯭ꯔꯥ
ꯎꯝ
ꯑꯣ ꯑꯗ ꯗꯥꯎꯀꯤꯗꯣ ꯈꯪꯉꯤꯗꯅ ꯍꯜꯂꯣ
ꯇꯗꯔꯦ
ꯇꯥꯗꯔꯦ ꯇꯥꯗꯔꯕꯣ
ꯑ
ꯔꯦ ꯇꯔꯦ ꯗꯥꯎꯀꯤꯦꯅ ꯑꯃ ꯂꯩꯕꯗꯣ ꯈꯪꯉꯤꯗꯅ ꯏꯁꯤꯡꯒꯤ ꯕꯪꯒ꯭ꯂꯥꯗꯦꯁ ꯑꯗꯨꯏ ꯂꯝꯕꯤꯗꯨꯗꯅꯦ ꯂꯦꯟꯁ꯭ꯂꯥꯏꯠ ꯇꯧꯔꯒꯅꯦ ꯂꯣꯏ ꯂꯨꯞꯊꯔꯤꯕ
ꯍꯣꯜ ꯂꯝꯕꯤꯗ
ꯎꯝ
ꯑ
ꯍꯣꯏ ꯑꯁꯤ
ꯍꯣꯏ ꯑꯁꯤꯗꯗꯤ ꯀꯣ ꯏꯟꯁꯥꯡ ꯑꯍꯥꯎ ꯑꯍꯥꯎꯕ ꯊꯣꯛꯈ꯭ꯔꯕꯅꯤ ꯏꯟꯁꯥꯡ ꯑꯍꯥꯎꯕ ꯑꯍꯥꯎꯕ ꯑꯩ ꯁꯧꯒ꯭ꯔꯤ ꯁꯧꯒ꯭ꯔꯤꯒ ꯍꯥꯏꯕ ꯀꯥꯟꯗ ꯃꯥꯅ ꯑꯥ
ꯂꯣꯏꯔꯦ
ꯃꯆꯤꯟ ꯑꯣꯠꯄꯁꯤꯗ ꯂꯣꯏꯔꯦ ꯃꯥꯒꯤꯁꯨ ꯃꯣꯏ ꯁꯥꯏꯗ ꯃꯥꯗꯤ ꯍꯪꯒꯥꯝ ꯃꯅꯥꯒꯨꯝꯕꯁꯨ ꯑꯄꯥꯝꯃꯗꯅ ꯍꯪꯒꯥꯝ ꯃꯨꯅꯥ
ꯍꯒꯥꯥꯡꯝ ꯃꯅꯥ
ꯍꯪꯒꯥꯝ ꯃꯅꯥ ꯑꯗꯨꯒ ꯃꯔꯦꯟ ꯍꯣ ꯍꯣ ꯍꯣꯏ
ꯊꯥꯡꯖꯤꯡꯒꯨꯝꯕꯁꯨ
ꯊꯥꯡꯖꯤꯡꯒꯨꯝꯕꯁꯨ ꯌꯥꯝ ꯑꯩ ꯅꯣꯛꯅꯤꯡ ꯋꯥꯔꯤꯕ ꯑꯃ ꯂꯤꯕꯤꯒꯦ ꯅꯪ ꯍꯪꯒꯥꯝ ꯃꯅꯥ ꯍꯥꯏꯔꯒꯅꯦ ꯈꯪꯉꯕ꯭ꯔꯥ
ꯑꯦ
ꯈꯨꯌꯨꯝ ꯌꯨꯝꯗꯅꯦ ꯑ ꯃꯣꯏ ꯁꯥꯏꯗꯣ ꯃꯣꯏ ꯁꯥꯏꯗꯤ ꯆꯤꯜꯍꯥꯎ ꯈꯔ ꯊꯤꯗꯅ
ꯍꯥꯥ
ꯃꯣꯏ ꯁꯥꯏꯗꯣ ꯃꯥꯏ ꯅꯨꯄꯥꯗꯣ
ꯑꯥ
ꯑꯥ ꯃꯥꯏ ꯅꯨꯄꯥꯗꯤ ꯆꯤꯜꯍꯥꯎꯗꯣ ꯈꯔ ꯊꯤꯗꯅ ꯈꯪꯉꯕ꯭ꯔꯥ ꯍꯥꯏꯗꯤ ꯈꯤꯇꯪ ꯍꯥꯎ ꯍꯥꯏꯗꯤ ꯂꯥꯏꯛ ꯃꯥꯗꯣ ꯍꯥꯏꯗꯤ ꯁꯨꯝ ꯁꯥꯎꯕꯣꯏ ꯀꯩꯕꯣꯏ ꯁꯨꯝ ꯇꯧꯕꯒꯤ ꯑꯩꯈꯣꯏꯗꯣ ꯑꯗꯨꯝ ꯑꯍꯥꯎ ꯑꯍꯥꯎꯕ ꯑꯗꯨꯝ ꯑꯗꯩ ꯍꯥꯏꯗꯤ ꯈꯔꯁꯨ ꯑꯍꯥꯎꯕ ꯆꯥꯕꯁꯦ ꯄꯥꯝꯃꯦꯕ ꯃꯥꯗꯤ ꯑꯗꯨꯅ ꯉꯁꯤ ꯉꯥ ꯆꯥꯔꯁꯨ ꯍꯌꯦꯡ ꯑꯃꯨꯛ ꯉꯥ ꯆꯥꯁꯤꯔ ꯀꯩ ꯑꯇꯣꯞꯄ ꯀꯩ ꯁꯥ ꯆꯥꯅꯤ ꯑꯁꯤꯒꯤꯃꯥꯏꯅ ꯇꯧꯔ ꯁꯥꯒꯁꯦ ꯑꯗꯨꯝ ꯆꯥꯕ ꯍꯥꯏꯇꯥꯔꯦ ꯑꯩꯈꯣꯏ ꯃꯌꯥꯝꯁꯨ ꯑꯗꯨꯝ ꯁꯥꯒꯨꯝꯕ ꯆꯥꯕꯗꯣ ꯍꯩꯅꯩꯗꯅ ꯈꯪꯉꯕ꯭ꯔꯥ ꯏꯡꯕꯅꯤꯅ ꯑ ꯑꯗ ꯃꯥꯏ ꯅꯨꯄꯥꯁꯦ ꯍꯦꯛ ꯆꯠꯈꯤꯕꯒꯅꯦ ꯅꯣꯉꯥꯟꯕꯒꯅꯦ ꯃꯥꯅ ꯃꯥꯅ ꯊꯣꯡꯕ ꯍꯤꯟꯖꯥꯡ ꯑꯃꯂ ꯑꯩꯗꯤ ꯃꯥꯏ ꯅꯨꯄꯥ ꯆꯠ ꯈꯤꯕ ꯅꯣꯡꯉꯥꯟꯕꯒꯤ ꯅꯨꯃꯤꯠꯁꯤ ꯆꯥꯛ ꯆꯔꯥ ꯑꯗꯨꯝ ꯍꯦꯜꯂꯦꯕ ꯈꯪꯉꯕ꯭ꯔꯥ
ꯍꯦ ꯍꯦ ꯀꯩꯅꯣꯗꯣ ꯍꯪꯒꯥꯝ ꯑꯀꯪꯕꯗꯣ ꯑꯦ ꯑꯦ ꯑꯦ ꯑꯊꯨ ꯀꯥꯡ ꯁꯣꯏꯗꯩꯗ ꯇꯧꯔꯕꯝꯗ ꯃꯥꯒꯤ ꯐꯦꯚꯥꯏꯠꯅꯤ ꯀꯩꯅꯣ ꯑꯗꯣ ꯍꯣꯏ ꯑꯗ ꯑꯩꯈꯣꯏ ꯃꯌꯥꯝꯗꯤ ꯍꯥꯏꯗꯤ ꯂꯩ ꯑꯗꯨꯒ ꯍꯥꯏꯗꯤ ꯃꯥꯗꯤ ꯑꯗꯨꯝ ꯍꯪꯒꯥꯥꯎꯀꯪꯕꯒ ꯑꯗꯨꯝ ꯃꯥꯗꯤ ꯄꯥꯝꯕꯅꯤꯅ ꯑꯗꯨꯝ ꯍꯥꯎꯅ ꯑꯗꯨꯝ ꯆꯥꯕꯗꯣ ꯃꯣꯔꯣꯛ ꯃꯦꯠꯄꯁꯨ ꯃꯥꯗꯤ ꯍꯧꯖꯤꯛꯀꯥꯟ ꯃꯣꯔꯣꯛꯁꯨ ꯌꯥꯝ ꯆꯥꯗ꯭ꯔꯦꯕ ꯑꯣ ꯃꯄꯩꯁꯨ ꯌꯥꯝ ꯇꯜꯂꯤꯗꯅ ꯃꯥꯗꯤ
ꯎꯝꯝ
ꯑꯗꯨꯅ ꯈꯣꯔꯣꯛ ꯈꯠꯄꯁꯨ ꯆꯥꯔꯣꯏ ꯑꯗꯒꯤ ꯑꯗꯨ ꯈꯛꯇꯪꯒ ꯑꯗꯨꯝ ꯌꯦꯔꯨꯝ ꯇꯥꯔꯒ ꯍꯥꯎꯅ ꯑꯗꯨꯝ ꯆꯥꯕꯗꯣ ꯑꯩꯈꯣꯏ ꯃꯌꯥꯝꯁꯤꯗꯤ ꯂꯣꯏꯅ ꯋꯥꯗꯣꯏꯅꯦꯕ ꯈꯪꯉꯕ꯭ꯔꯥ ꯃꯥꯏ ꯃꯆꯥꯅꯨꯄꯤꯗꯣ
ꯎꯝ
ꯑꯗꯨꯁꯨ ꯃꯄꯥ ꯂꯧꯋꯦꯕ ꯃꯥꯁꯨ ꯆꯤꯜꯍꯥꯎ ꯌꯥꯝ ꯊꯤꯌꯦꯕ ꯑꯗꯣ ꯃꯥꯗꯤ ꯎꯠꯇꯤ ꯌꯥꯝ ꯄꯥꯝꯃꯗꯔ ꯎꯇꯤ ꯍꯧꯖꯤꯛꯀꯥꯟꯗꯤ ꯌꯥꯝ ꯆꯥꯈꯤꯗ꯭ꯔꯦ ꯍꯥꯟꯅꯩ ꯑꯗꯨꯃꯥꯏꯅ ꯍꯥꯏꯔꯒ ꯃ ꯈꯤꯔꯛꯑꯕ ꯃꯥꯗꯣ ꯈꯔ ꯊꯥꯏꯅꯩ ꯑꯗꯨꯃꯥꯏꯅꯗꯤ ꯌꯥꯝ ꯆꯥꯗ꯭ꯔꯦ ꯃꯔꯛ ꯃꯔꯛꯇꯕꯨꯗꯤ ꯑꯗꯨꯝ ꯆꯥꯅꯤꯡꯉꯦꯒ ꯍꯥꯏꯔꯛꯀꯅꯤ ꯃꯥ ꯑꯗꯨꯏꯒꯥꯡꯗꯣ ꯑꯗꯨꯝ ꯍꯥꯏꯗꯤ ꯑꯍꯟꯒꯤ ꯇꯥꯏꯞꯇ ꯇꯧꯕꯗꯣ ꯉꯁꯤꯗꯤ ꯌꯦꯟ ꯌꯥꯝ ꯆꯥꯅꯤꯡꯉꯦ ꯀꯥꯏꯅꯒ ꯍꯥꯏꯔꯒꯁꯤ ꯆꯥ ꯌꯦꯟꯒꯁꯤ ꯁꯤ ꯂꯩꯗꯣꯏꯅꯦꯕ ꯑꯗꯨꯃꯥꯏꯅ ꯇꯧꯋꯦ ꯑꯗꯣ
ꯍꯧꯖꯤꯛꯀꯤ ꯍꯤꯟꯖꯥꯡꯗꯨꯁꯨ ꯑꯗꯨꯒꯤ ꯑꯉꯥꯡꯗꯨꯁꯨ ꯆꯤꯜꯍꯥꯎ ꯊꯤꯕ ꯑꯉꯥꯡꯗꯨꯁꯨ ꯑꯗꯨꯒꯤ ꯍꯤꯟꯖꯥꯡꯗꯣ ꯄꯥꯝꯕ ꯍꯥꯏꯇꯥꯔꯦ ꯑꯗꯨꯒꯤ ꯂꯧꯕꯒꯤ ꯑꯣꯏꯔꯝꯅꯦ ꯀꯅꯦ ꯃꯄꯥꯅꯦ ꯃꯆꯥꯅꯦꯗꯅ ꯑꯗꯨꯒ ꯍꯧꯖꯤꯛ ꯑꯇꯣꯝꯕꯤꯗꯨꯅ ꯀꯔꯤ ꯇꯧꯗꯣꯏꯕ ꯑꯃꯀ ꯑꯇꯣꯝꯕꯤꯗꯨꯗꯤ ꯀꯩꯅꯣꯅꯦ ꯑꯗꯨꯗꯤ ꯆꯥꯛ ꯆ ꯌꯥꯗꯦ ꯍꯥꯏꯅ ꯑꯧ ꯍꯧꯖꯤꯛꯇꯤ ꯌꯥꯝ ꯌꯥꯝ ꯆꯥꯔꯦ ꯊꯥꯏꯅꯗꯤ ꯈꯔ ꯆꯥꯔꯝꯗꯦ ꯑꯁ ꯍꯧꯖꯤꯛꯇꯤ ꯑꯗꯨꯝ ꯐꯖ ꯐꯖꯅ ꯆꯥꯏꯔꯦ ꯑꯗ ꯃꯥꯒꯤ ꯃꯥꯒꯤꯁꯨ ꯃꯁꯔꯨꯝ ꯑꯗꯨ ꯑꯗꯥ ꯇꯣꯉꯥꯟ ꯇꯣꯉꯥꯟꯅ ꯑꯗꯒꯤ ꯁꯥ ꯁꯥ ꯉꯥ ꯃꯌꯥꯝ ꯑꯗꯨꯝ ꯂꯩꯌꯦꯕ
ꯑꯣ
ꯑꯗꯨꯒ ꯎꯝ ꯑꯍꯟꯒꯤ ꯇꯥꯏꯞꯇꯒ ꯆꯥꯅꯤꯡꯕꯒꯤ ꯃꯥꯗꯣ ꯀꯥꯡꯁꯣꯏꯒꯁꯦ ꯊꯣꯡꯉꯦꯕ ꯃꯥꯅꯒ ꯍꯟꯒꯤ ꯇꯥꯏꯇ ꯎ ꯑꯗꯨꯗꯣ ꯄꯤꯌꯣ ꯊꯣꯡꯉꯤꯉꯩꯗꯨꯅꯅꯦ ꯄꯤꯌꯣ ꯄꯤꯌꯣ ꯀꯥꯏꯅꯒꯅꯦ ꯀꯞꯇꯣꯏꯕ
ꯍ
ꯍ ꯄꯤꯌꯣ ꯄꯤꯌꯣ ꯍꯥꯏꯅ ꯀꯞꯇꯣꯏꯕ ꯍꯤꯟꯖꯥꯡꯗꯣ ꯊꯣꯡꯉꯤꯉꯩꯗꯨꯗꯁꯨ ꯒ꯭ꯌꯥꯁ ꯃꯊꯛꯇ ꯂꯩꯕꯗ
ꯋꯥ
꯭ꯔ ꯎꯝ ꯇꯥꯏꯌꯦ ꯅꯪ ꯇꯥꯗ꯭ꯔꯕꯣ
ꯅ ꯍꯧꯖꯤꯛ
ꯅꯍꯥꯡ ꯍꯧꯖꯤꯛ ꯀꯩꯗꯧꯔꯤꯒꯦ ꯑꯩ ꯍꯧꯖꯤꯛ ꯑꯩ ꯀꯥꯔꯗ ꯁꯨꯝ ꯐꯝꯃꯤ ꯍꯥꯏꯇꯥꯔꯦ
ꯑꯣꯝ
ꯑꯣ ꯑꯩꯗꯤ ꯍꯌꯦꯡ ꯀꯔꯤ ꯏꯟꯁꯥꯡ ꯖꯥꯁꯤꯔ ꯍꯥꯏꯕꯀꯣ
ꯈꯜꯦꯅꯦ
ꯑꯩ ꯂꯥꯛꯑ ꯀꯩ ꯌꯦꯟꯁꯥꯡ ꯆꯥꯁꯦ ꯍꯥꯏꯕꯅꯣ ꯅꯪ ꯀꯩ ꯆꯥꯅꯤꯡꯒꯦ ꯍꯥꯏꯔ ꯍꯟꯗꯛꯁꯦ ꯕꯖꯥꯔ ꯊꯣꯛꯑꯁꯨ ꯀꯣ ꯎꯝ
ꯁꯥꯡ ꯅꯨꯄꯤꯁꯦ ꯑꯗꯨꯝ ꯆꯞ ꯆꯞ ꯆꯞ ꯃꯥꯟꯅꯕ ꯑꯗꯨꯝ ꯌꯣꯟ ꯂꯩ ꯂꯩ ꯎꯝ
ꯍꯧꯖꯤꯛ ꯕꯖꯥꯔꯗꯣ ꯍꯥꯏꯗꯤ ꯂꯝꯕꯤ ꯅꯨꯡ ꯃꯌꯥꯝ ꯊꯤꯡꯖꯤꯜꯂꯦꯗꯅ ꯑꯗꯨꯒꯤ ꯑꯇꯣꯞꯄ ꯍꯥꯏꯗꯤ ꯇꯝꯗ ꯁꯥꯠꯄ ꯆꯠꯄ ꯂꯄ ꯌꯥꯕ ꯂꯝꯕꯤ ꯈꯛꯇꯗ ꯁꯥꯠꯄ ꯍꯤꯟꯖꯥꯡ ꯈꯛꯇꯪ ꯐꯪꯉꯝꯒꯅꯤꯕ ꯃꯈꯟ ꯃꯈꯟꯗꯣ ꯍꯥꯟꯅꯩ ꯑꯗꯨꯃꯥꯏꯅ ꯐꯪꯉꯝꯃꯔꯣꯏ
ꯉꯁꯥꯏ ꯑꯌꯨꯛꯇꯤ ꯑ ꯄꯨꯈ꯭ꯒꯤꯒꯤ ꯊꯔꯣꯏꯅꯦ ꯍꯥꯏꯅꯀꯣ
ꯍꯥꯏꯅꯀꯣ ꯌꯣꯜꯂ ꯂꯩꯔꯝꯃꯦ ꯀꯧꯇꯥ ꯑꯃ ꯄꯨꯔꯛꯑꯦ ꯍꯕ꯭ꯔ ꯐꯖ ꯀꯔꯤ ꯍꯧꯖꯤꯛ
ꯍꯣꯏ ꯍꯌꯦꯡ ꯆꯥꯅꯕ ꯀꯛꯏꯕ
ꯑꯣ ꯀꯛꯄ ꯑꯩꯗꯤ ꯀꯠꯂꯤꯅ ꯇꯥꯏ ꯑꯩ ꯆꯥꯔꯤꯅꯦꯁꯦ ꯅꯪ ꯊꯧꯔꯣꯏꯗꯣ
ꯍꯧꯖꯤꯛ
ꯍꯧꯖꯤꯛ ꯀꯛꯏꯅꯦ ꯌꯌꯨꯀꯤꯀꯣ
ꯀꯔꯤ ꯃꯈꯣꯟꯅꯣꯗꯅ
ꯑꯣ ꯑ ꯀ
ꯇꯥꯕ꯭ꯔꯥ ꯍꯥꯥ
ꯑꯩ ꯐꯣꯟꯗ ꯀꯩꯅꯣꯝꯃ ꯍꯥꯡꯗꯣꯔꯛꯏꯕ ꯁꯣꯏꯗꯅ ꯇꯥꯕ꯭ꯔꯥ
ꯎꯝ ꯅꯪ ꯖꯥꯗꯥ ꯇꯧꯔꯛꯀꯅꯨꯀꯣ ꯑꯩ ꯁꯣꯝꯗ ꯏ ꯀꯥꯏꯅ ꯄꯥꯈꯠꯂꯤꯅꯦ ꯁꯣꯝꯗ
ꯑꯩ ꯑꯩ ꯑꯣꯐꯤꯁ
ꯑꯣꯐꯤꯁ ꯀꯥꯒꯗꯕ ꯅꯨꯃꯤꯠ ꯑꯅꯤ ꯈꯛꯇꯪ ꯉꯥꯏꯔꯦ ꯎ ꯑꯗꯣ
ꯂꯣꯏꯁꯤꯜꯂꯗꯤ ꯋꯥꯏ ꯁꯪꯉꯅꯤ
ꯃꯁꯤꯅꯗꯤ ꯉꯁꯤꯅꯗꯤ ꯑꯣꯐꯤꯁ ꯉꯁꯤꯒꯤ ꯑꯣꯐꯤꯁꯇꯒꯤꯗꯤ ꯃꯣꯏ ꯁꯨꯇꯤ ꯊꯥꯔꯅꯤꯅ ꯍꯥꯏꯕꯅꯤ
ꯣ ꯑꯩ
ꯑꯗꯣ ꯑꯩꯁꯦ ꯅꯍꯥꯟꯒꯗꯤꯐ ꯂꯧꯕ
ꯁꯨꯇꯤ ꯂꯧꯕ ꯑꯗꯨꯒ ꯃꯣꯏꯅ ꯑꯩꯒꯤ
ꯊꯕꯛꯁꯦ
ꯀꯛꯊꯠꯂꯅꯤ ꯍꯥꯏꯕꯗꯨꯗ ꯑꯩꯁꯦ ꯏꯁꯥ ꯉꯝꯗ꯭ꯔꯁꯨ ꯑꯗꯨꯝ ꯑꯣꯛꯇꯣ
ꯑꯣꯛꯇꯣ ꯋꯥꯏꯔꯒ ꯆꯦꯜꯂꯛꯑꯕꯅꯤ ꯎꯝ ꯑꯗꯨ ꯍꯥꯏꯔ ꯄꯨꯡꯌꯥ ꯇꯥꯔꯦꯦꯡ ꯄꯨꯡ ꯕꯥꯔꯣ ꯇꯥꯗꯣꯔꯦ
ꯑꯗꯨꯅꯦ
ꯑꯗꯨꯅꯦ ꯑꯗꯨ ꯂꯥꯛꯇꯕ ꯌꯥꯗꯦ
ꯁꯣꯝ ꯑꯥꯤꯁ ꯐꯣꯟ ꯇꯧꯔꯛ
ꯑ ꯑꯦ ꯑꯗꯨꯝ
ꯑꯗꯨꯣ
ꯂ
ꯂꯕꯅꯤꯠꯇ ꯀꯒꯤꯅꯣ ꯑꯣꯛꯇꯣ ꯗ꯭ꯔꯥꯏꯚꯔꯅꯒ
ꯃꯤ ꯌꯣꯜꯂꯒ ꯀꯅꯥ ꯑꯗꯨꯃꯥꯏꯅ ꯇꯧꯋꯦ ꯀꯥꯏꯅ ꯇꯧ
ꯀ ꯇꯣ ꯑꯣꯇꯣ ꯗ꯭ꯔꯥꯏꯚꯔꯅ ꯃꯤ ꯌꯣꯜꯂꯤꯕ ꯑꯒꯜ ꯊꯣ ꯑꯒꯜ ꯀꯥꯏꯅ ꯀꯖ ꯇ꯭ꯔꯣ ꯏ ꯆꯦꯛꯁꯤ ꯆꯪꯖꯈ꯭ꯔꯣ ꯅꯪ ꯑꯩꯅ ꯕꯦꯛꯇ ꯊꯥꯡ ꯊꯥꯡ ꯊꯥꯡꯁꯥꯡ ꯑꯃ ꯍꯥꯞꯆꯜꯂꯣꯗꯣ ꯍꯥꯞꯆꯤꯟꯕ꯭ꯔꯥ
ꯑꯣ ꯅꯪꯅ ꯄꯤꯕ ꯊꯥꯕꯗꯤꯅꯦ
ꯑꯗꯨ ꯍꯥꯏꯔꯒ ꯐꯥꯒꯤ ꯅꯠꯇꯕꯤꯗ ꯑꯩꯒꯤ ꯎꯄꯨꯒꯤ ꯊꯥꯡꯗꯣ ꯀꯗꯥꯏꯗ ꯂꯩ ꯑꯝꯇ ꯍꯥꯏꯔꯛꯎ ꯅꯂ ꯑ ꯑꯍ ꯂꯩꯕꯤ ꯌꯥꯒ ꯑꯗꯨ ꯄꯨ
ꯈꯪꯅ ꯈꯪꯅ ꯌꯦꯡꯉꯣꯨꯝ ꯁꯤ ꯅꯨꯄꯤꯤꯁꯦ ꯑꯗꯨꯃꯥꯏꯅ ꯇꯧꯅꯅꯦꯍꯦ
ꯁꯦ ꯃꯥ ꯇꯧꯅꯍꯦ ꯍꯦ ꯃꯗꯨꯁꯨ ꯑꯩ ꯑꯋꯟꯄꯣꯗꯤꯅꯦ ꯏꯃꯥꯟꯗꯕꯕ ꯑꯎꯟ ꯄꯣꯅꯤꯅꯦ
ꯏꯕꯦꯃ
ꯂꯣꯏꯅ ꯂꯥꯛꯑ ꯂꯧꯕ ꯂꯥꯛꯑꯒ ꯐꯣꯝ ꯀꯣ ꯊꯣꯝꯗꯣꯏꯅꯦ ꯑꯁ ꯂꯣꯏꯅꯗꯤ ꯑꯃꯨꯛꯇꯪꯗꯤ ꯉꯝꯃꯣꯏ ꯎꯆꯤ ꯆꯥꯛꯍꯣꯟ ꯍꯥꯏꯗꯤ ꯅꯣꯡꯃꯒꯤ ꯂꯥꯛꯑ ꯂꯥꯛꯑꯒ ꯂꯧꯕꯗꯣ ꯅꯨꯡꯉꯥꯏꯗꯅ ꯇꯞꯅ ꯇꯞꯅ ꯅꯨꯡꯉ ꯑꯅꯧ ꯑꯅꯧꯕ ꯁꯨꯝ ꯂꯧ ꯊꯣꯡꯉꯦ ꯍꯥꯏꯕ ꯅꯨꯃꯤꯠꯇꯨꯗꯅꯦ ꯎ ꯅꯦꯛꯁ ꯗꯦꯗ ꯂꯥꯛꯑꯒ ꯂꯥꯛꯑꯣ ꯑ ꯑꯩ ꯂꯣꯏꯅ ꯔꯦꯗꯤꯒ ꯊꯥꯕꯤꯔꯛꯃ ꯑ ꯏ ꯐꯔꯦ ꯑꯗꯨꯑꯣꯏꯗꯤ ꯅꯪ ꯑꯗꯨꯝ ꯊꯤꯜꯂꯛꯑꯣ ꯑꯗꯨꯏꯗꯤ ꯁꯤꯗꯁꯨ ꯑꯩ ꯅꯪ ꯁꯅꯥ
ꯀꯔꯤꯒꯔꯥ ꯂ ꯑꯕ ꯇꯥꯕ꯭ꯔꯥ ꯇꯥꯏ ꯑꯁꯦꯡꯕꯅꯦ ꯑꯁꯦꯡꯕꯁꯨ ꯑꯁꯦꯡꯕꯅꯦ꯫ ꯐꯤꯔꯣꯜꯒꯗꯣ ꯎꯆꯤ ꯃꯆꯥ ꯃꯆꯥꯗꯣ ꯂꯩꯗꯅ ꯑꯩꯈꯣꯏ ꯀꯥꯗ ꯅꯍꯥꯟꯈꯩ ꯑꯗꯨꯃꯥꯏꯅꯀꯣ꯫
ꯑꯥ꯫
ꯇꯧꯔꯒ ꯇꯧꯕꯅꯦ ꯅꯪ ꯐꯤꯔꯣꯟꯜꯁꯤꯡ ꯍꯥꯞꯄꯣꯏꯗꯕꯁꯤꯡꯗꯣ꯫
ꯑꯁ ꯖꯒꯣꯠ ꯆꯥꯕ ꯑꯃꯐꯥꯎ ꯌꯥꯎꯗ꯭ꯔꯦꯗ ꯑꯗꯨ ꯐꯤꯁꯤꯡꯗꯣ꯫
ꯗꯤ ꯂꯧꯈ꯭ꯔꯕꯅꯦ ꯍꯥꯏꯕ ꯂꯧꯈ꯭ꯔꯕꯅꯦ ꯍꯥꯏꯕꯒ ꯑꯩ ꯂꯣꯡꯒ ꯂꯣꯏ ꯈꯣꯏꯒꯠꯂꯛꯀꯗꯧꯔꯦ꯫
ꯌꯥꯗꯕꯁꯤꯡꯗꯨꯗꯤ ꯈꯔ ꯍꯨꯟꯗꯣꯛꯑꯒꯦ ꯍꯥꯏꯅ ꯕꯣꯔꯥꯗ ꯅꯝꯁꯤꯜꯂꯦ ꯊꯝꯃꯕꯅꯤ꯫
ꯃꯆꯥ ꯃꯁꯨ ꯑꯗꯨꯝ ꯐꯨꯔꯤꯠ ꯀꯨꯝꯕ ꯇꯧꯕꯁꯤꯡꯗꯨꯗꯤ ꯂꯣꯏꯅ ꯌꯥꯔꯅꯤ ꯀꯣꯠꯇꯨꯗꯤ ꯑꯩ ꯀꯣꯆꯁꯤꯡꯗꯨꯗꯤ ꯆꯤꯆꯦꯅ ꯁꯣ ꯑꯃ ꯂꯧꯒꯦ ꯀꯥꯏꯅꯒ ꯍꯥꯏꯕꯅꯦ ꯑꯩꯁꯨ
ꯃꯆꯥ ꯃꯆꯥ ꯃꯁꯨ ꯍꯥꯏꯕꯁꯦ ꯂꯩ
ꯍꯥꯏꯕꯁ ꯂꯩꯦ
ꯖꯔꯦꯗ ꯅ
ꯑ ꯑꯗꯨꯅꯤꯁ